ꯍꯂꯣ
ꯇꯥꯕꯔꯣ
ꯇꯥꯥꯏꯌꯦ ꯇꯥꯏꯌꯦ
ꯒꯗꯧꯔꯤꯅꯣ
ꯑꯩꯁꯨ ꯉꯁꯤ ꯆꯥꯛ ꯇꯣꯛ ꯂꯣꯏ ꯆꯥꯛ ꯇꯣꯛꯄ ꯂꯣꯏꯕꯗꯪꯃꯛ ꯉꯥꯏꯔꯤꯌꯦ
ꯑꯣ ꯀꯩꯀꯩ ꯖꯥꯡ ꯆꯥꯔꯕꯣ
ꯉꯁꯤꯗꯤ ꯌꯦꯟ ꯑꯃꯥ ꯍꯣꯠꯅꯔꯦ ꯌꯦꯟ ꯑꯃꯒꯥ ꯑꯗꯨꯒ ꯀꯥꯡꯁꯣꯏ ꯑꯃꯒꯥ
ꯑꯍꯥꯎꯕ ꯆꯥꯔꯦꯀꯣ ꯃꯤ ꯃꯆꯥꯗꯤ
ꯅꯨꯡ ꯅꯨꯡꯇꯤꯒꯤ ꯆꯥꯕ ꯅꯠꯇꯦꯗꯥ ꯑꯗꯨꯝ ꯉꯁꯤꯁꯦ ꯑꯍꯧꯕ ꯆꯥꯕ ꯅꯨꯃꯤꯠꯀ ꯀꯩꯅꯣ ꯑꯥꯥ ꯊꯦꯡꯅꯕꯩꯅꯦꯗ ꯅꯨꯡꯇꯤꯒꯤ ꯆꯥꯕ ꯑꯣꯏꯔꯗꯤ ꯐꯥꯗꯕ ꯅꯨꯡꯇꯤꯒꯤ ꯆꯥꯕꯗꯨ ꯆꯥꯅꯤꯡꯗꯦꯅꯦ ꯅꯨꯡꯇꯤꯒꯤ ꯆꯥꯔꯗꯤ ꯑꯍꯥꯎꯕ ꯍꯥꯏꯔꯁꯨ ꯅꯨꯡꯇꯤꯒꯤ ꯆꯥꯁꯤꯜꯂꯗꯤ ꯍꯥꯎꯇꯦꯕꯀꯣ ꯐꯖꯟꯅꯠ ꯁꯥꯒꯨꯝꯕꯁꯤꯗꯤ ꯍꯥꯎꯔꯦ ꯍꯥꯎꯅ ꯆꯥꯒꯦ ꯍꯥꯏꯔꯗꯤ ꯈꯔ ꯒꯦꯞ ꯊꯝꯃꯒ ꯆꯥꯕꯗꯨꯅ ꯐꯩꯌꯦꯕ ꯅꯪꯗꯤ ꯀꯔꯤ ꯆꯥꯔꯒꯦ ꯉꯁꯤꯗꯤ
ꯑꯩꯗꯤ ꯉꯁꯤ ꯀꯥꯡꯁꯣꯏ
ꯀꯥꯡꯁꯣꯏ ꯆꯥꯔꯦ
ꯎꯝ ꯊꯥꯎ ꯆꯥꯅꯤꯡꯗꯕꯒꯤ ꯀꯥꯡꯁꯣꯏ ꯑꯩꯗꯤ ꯑꯂꯨꯅꯦ ꯈꯥꯏꯃꯦꯟ ꯅꯦ ꯑ ꯀꯅ ꯄꯦꯟꯁꯅꯦ
ꯑꯣ ꯇꯨꯝꯒꯦ ꯇꯧꯔꯝꯃꯤꯔꯣ
ꯍꯣꯏ ꯐꯝꯃꯨꯡꯗ ꯂꯩꯔꯦ
ꯅꯪꯒꯤꯗꯣ ꯐꯝꯃꯨꯡꯗ ꯂꯩꯕ ꯃꯥꯟꯕ ꯍꯥꯏꯗꯤ ꯈꯔ ꯇꯨꯝꯆꯤꯠ ꯈꯔ ꯇꯨꯝꯃꯝꯃꯒ ꯇꯨꯝꯆꯤꯠ ꯐꯥꯗꯕꯩ ꯀꯩꯅꯣꯝꯃ ꯋꯥ ꯉꯥꯡꯕ ꯁꯥꯎꯠ ꯑꯃ ꯂꯩꯗꯅ
ꯎꯝ
ꯍꯩꯠ
ꯀꯨꯃꯥꯏ ꯀꯨꯃꯥꯏ ꯇꯧꯔꯤꯒꯦ ꯍꯣꯏꯖꯤꯛ ꯀꯟꯕꯣ ꯅꯨꯡꯉꯥꯢꯔꯤꯕꯔ꯭
ꯍꯟꯗꯛ ꯍꯟꯗꯛꯁꯦ ꯌꯥꯝ ꯃꯇꯝꯁꯦ ꯀꯔꯤ ꯍꯥꯏꯁꯔꯦ ꯌꯥꯝ ꯁꯪꯗꯦꯗ ꯊꯕꯛ ꯆꯠꯄꯒ
ꯀꯣꯆꯤꯡ ꯀꯣ ꯀ꯭ꯂꯥꯁ ꯀ꯭ꯂꯥꯁ ꯆꯠꯄꯒ ꯑꯗꯨꯒ ꯍꯜꯂꯛꯄꯒ ꯕꯣ ꯌꯦꯡꯉꯒ ꯇꯨꯝꯕꯒ ꯐꯪꯗ꯭ꯔꯦꯅꯤ
ꯀꯩ ꯀꯩ ꯍꯅ ꯍꯥꯏꯒꯦ ꯍꯧꯖꯤꯛꯀꯥꯟꯗꯤ
ꯑꯩ ꯑꯗꯨꯝꯁꯦ ꯄ꯭ꯔꯇꯥꯟꯗ ꯆꯠꯂꯦꯕꯀꯣ ꯑꯗꯨꯒ ꯑꯩ ꯀꯣꯆꯤꯡꯁꯨ ꯆꯠꯂꯦ ꯑꯦꯛꯖꯥꯝ ꯊꯥꯒꯦ ꯇꯧꯕ꯭ꯔꯥ ꯑꯗꯨꯗꯒꯤ ꯀꯣꯆꯤꯡ ꯃꯆꯥ ꯃꯆꯥ ꯆꯠꯂꯦ
ꯑꯗꯨꯒꯤ ꯁꯪꯗ꯭ꯔꯦꯅꯤ ꯌꯨꯝꯒ ꯂꯥꯛꯄꯁꯦ ꯑꯗꯨꯝ ꯀꯣꯏꯕ ꯂꯥꯛꯄꯒꯤ ꯇꯥꯏꯞꯇ ꯇꯧꯔꯦꯅꯦ ꯑꯌꯥꯝꯕ ꯊꯕꯛꯀ ꯀꯣꯆꯤꯡꯒꯗꯒ ꯂꯩꯕꯒꯤ ꯅꯨꯡꯉꯥꯏꯔꯦ ꯋꯥꯔꯜ ꯀꯞꯁꯨ ꯌꯥꯝ ꯅꯨꯡꯉꯥꯏꯔꯦ ꯍꯟꯗꯛꯁꯦ
ꯎꯝ
ꯉꯅꯤꯕꯨꯕꯨꯝ
ꯑꯗꯨ ꯌꯦꯡꯉꯗ ꯅꯣꯏꯔꯣꯝꯗꯤ ꯁꯥꯗ꯭ꯔꯣ ꯍꯣꯏ
ꯖꯨꯛꯨꯗꯤ ꯁꯥꯔꯦꯗ ꯅꯣꯏꯏ ꯁꯥꯥꯔꯣ ꯍꯧꯖꯛꯣ
ꯑꯩꯈꯣꯏꯁꯨ ꯆꯥ ꯅꯣꯡꯆꯨ ꯅꯔꯣꯝꯗꯪ ꯉꯁꯥꯏ
ꯍꯣꯏ ꯅꯣꯡꯆꯨꯕꯒꯤ ꯁꯥꯗꯦꯗ ꯅꯨꯡꯗꯥꯡꯗꯗꯤ ꯌꯥꯝ ꯁꯥꯕ ꯑꯣꯏꯗꯦꯗ ꯅꯨꯡ ꯊꯤꯟꯕꯨꯗꯤ ꯈꯔ ꯁꯥꯏ ꯆꯤꯡꯗ ꯂꯩꯒꯦꯔꯥ ꯇꯝꯄꯥꯛꯇ ꯂꯩꯒꯦꯔꯣ
ꯇꯝꯄꯥꯛꯥꯛ ꯂꯩꯦ
ꯇꯝꯄꯥꯛꯛꯛꯇ ꯑꯣꯏꯌꯦꯦ
ꯑ
ꯑꯁꯦꯡꯕ ꯌꯨꯝꯗꯤ ꯆꯤꯡꯗ ꯑꯣꯏꯕ꯭ꯔꯥ ꯑꯗꯨꯝ ꯁꯤꯦ ꯇꯝꯄꯥꯛꯇ ꯑꯣꯏꯕ꯭ꯔꯥ
ꯑꯁꯦꯡꯕ ꯌꯨꯝꯗ ꯆꯤꯡꯅꯅꯦ
ꯆꯤꯡꯗꯅꯦꯕꯀꯣ
ꯍꯣꯏ
ꯑꯩꯁꯨ ꯆꯤꯡꯗꯩꯅꯦꯗ ꯑꯁꯦꯡꯕ ꯌꯨꯝꯗꯤ ꯌꯨꯝ ꯌꯨꯝꯒ ꯀꯨꯝꯕ ꯐꯪꯗ꯭ꯔꯦꯗ ꯍꯟꯗꯛꯁꯤꯗꯤ ꯗꯤꯁꯦꯝꯕꯔꯗ ꯀꯨꯝꯕ ꯅꯠꯇꯅ ꯎꯄꯥꯏ ꯂꯩꯇꯦ ꯑꯣꯛꯇꯣꯕꯔꯗ ꯑꯃꯛꯇꯤ ꯀꯨꯝꯒꯅꯤ
ꯎꯄꯥꯏ ꯂꯩꯇꯦ ꯑꯈꫭꯏꯁꯨ
ꯑꯣꯛꯇꯣꯕꯔꯗ ꯐꯥꯎ ꯌꯩꯕꯗ ꯑꯃꯨꯛ ꯑꯩ ꯑꯃꯨꯔꯛ ꯆꯠꯅꯤꯡꯉꯦꯕ ꯐꯧ ꯌꯩꯕꯒꯤ ꯃꯇꯝꯗꯣ ꯎꯅꯤꯡꯉꯦꯕ
ꯎꯝ
ꯐꯣꯇꯣꯒ ꯐꯖꯅ ꯀꯥꯞꯄꯒꯀꯣ ꯑꯗꯨꯒ ꯒꯥꯔꯤꯗꯒ ꯄꯣꯠꯀꯨꯝꯕ ꯍꯣꯟꯕꯗꯨ ꯌꯥꯝ ꯑꯩꯒꯤꯗꯤ ꯌꯥꯝ ꯄꯥꯝꯃꯦꯕ ꯑꯣꯐ ꯔꯣꯗꯀ ꯊꯧꯕꯗꯣ ꯅꯨꯄꯥ ꯑꯣꯏꯕꯒꯤ ꯏꯁꯥꯒꯤꯗꯣ ꯄꯥꯝꯖꯕ ꯑꯃ ꯐꯥꯎꯋꯦꯕ
ꯎꯝ
ꯑꯗꯒꯤ ꯑꯣꯛꯇꯣꯕꯔꯗ ꯑꯃꯔꯛ ꯆꯠꯄ ꯇꯥꯔꯦ ꯊꯕꯛꯁꯦ ꯁꯨꯇꯤ ꯂꯧꯔꯒ ꯑꯗꫭ ꯁꯤꯁꯇꯔꯗꯤ ꯀꯩꯀꯩ ꯍꯣꯠꯅꯔꯤꯒꯦ ꯌꯨꯝ ꯊꯕꯛ ꯇꯧꯔꯤꯔꯣ ꯀꯣꯂꯦꯖꯁ ꯆꯠꯄꯔꯣ
ꯑꯩꯗꯤ ꯊꯕꯛ ꯃꯆꯥ ꯇꯧꯔꯤꯌ‌ꯦ
ꯊꯕꯛ ꯃꯆꯥ ꯇꯧꯋꯦ
ꯍꯥꯥ
ꯊꯕꯛ ꯃꯆꯥ ꯇꯧꯋ‌ꯦ ꯍꯥꯏꯕ꯭ꯔꯣ
ꯍꯣꯏ ꯀꯦꯐ‌ꯦ ꯃꯆꯥꯗ ꯌꯥꯎꯕ ꯀꯦꯐ‌ꯦ
ꯑꯣ ꯑꯠꯆꯥꯆꯥ ꯌꯥꯝ ꯐꯩꯌ‌ꯦꯗ ꯑꯗꯨ ꯑꯗꯨꯁꯨ ꯏꯁꯥ ꯁꯄꫭꯔꯠꯇꯧ ꯇꯧꯒꯗꯕꯅ‌ꯦꯅꯦ ꯍ‌ꯦꯛꯇ ꯍꯟꯗꯛꯇꯤ ꯑꯗꯨꯝ ꯃꯤꯉꯣꯟꯗ ꯗꯤꯄꯦꯟ ꯇꯧꯕꯁꯨ ꯉꯝꯗ꯭ꯔꯦ ꯑꯗꯨꯏꯅꯦꯗ
ꯎꯝ
ꯄꯤꯁꯥ ꯍꯪꯕꯒ ꯏꯀꯥꯏ ꯏꯀꯥꯏꯔꯕ ꯃꯇꯝꯅꯤꯅ
ꯗꯗꯥꯥꯗꯤ ꯆꯍꯤ ꯀꯌꯥꯁꯨꯔꯒꯦ
ꯏꯩꯔꫭ
ꯎꯝ
ꯆꯍꯤ ꯀꯌꯥ ꯁꯨꯒꯗꯕ ꯃꯥꯟꯒꯦ ꯅꯪꯉꯣꯟꯗꯤ ꯑꯍꯟ ꯑꯣꯏꯒꯗꯕ ꯃꯥꯟꯕ꯭ꯔꯥ ꯑꯉꯥꯡ ꯑꯣꯏꯒꯗꯕ ꯃꯥꯟꯕ꯭ꯔꯥ
ꯈꯪꯗ‌ꯦꯗꯥ ꯍꯉꯣꯟ ꯑꯩꯉꯣꯟ ꯂꯩꯉꯗꯤ ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯊ꯭ꯔꯤꯒꯨꯝꯕ ꯑꯣꯏꯔꯝꯗ ꯃꯥꯜꯂ‌ꯦ
ꯑꯩꯔꯣ
ꯎꯝ
ꯀꯌꯥꯅꯦꯕ
ꯇ꯭ꯋꯦꯟꯇꯤ ꯐꯣꯔ ꯇꯨ꯭ꯋ‌ꯦꯟꯇꯤ ꯐꯥꯏꯚ
ꯌꯥꯝ ꯍꯜꯂꯥꯛꯏꯁꯤꯗꯤ ꯑꯃꯨꯛꯀꯥ ꯆꯨꯝꯃꯦ ꯆꯨꯝꯃꯦ ꯑꯗꯨꯝ ꯂꯦꯡꯒ ꯍꯥ
ꯀꯌꯥꯅꯣ ꯇ꯭ꯋꯦꯟꯇꯤ ꯐꯥꯏꯚ ꯇ꯭ꯋꯦꯟꯇꯤ ꯐꯣꯔ
ꯅꯪꯅ ꯑꯍꯥꯟꯕ ꯍꯥꯏꯔꯤꯗꫭ ꯆꯨꯝꯃꯦ
ꯇ꯭ꯋꯦꯟꯇꯤ ꯇꯨ
ꯇ꯭ꯋ‌ꯦꯟꯇꯤ ꯐꯥꯏꯚ
ꯑꫭ
ꯑꯗꯨꯝ ꯑꯗꯣ ꯅꯪ ꯅꯪꯉꯣꯟꯗꯒꯤ ꯑꯉꯥꯡ ꯑꯣꯏꯕ꯭ꯔꯥ ꯅꯪꯉꯣꯟꯗꯒꯤꯍ ꯑꯍꯟ ꯑꯣꯏꯕ꯭ꯔꯥ
ꯑꯩꯉꯣꯟꯗꯒꯤꯗꯤ ꯑꯍꯟꯅꯦ
ꯑꯍꯟ
ꯍꯣꯏ ꯑꯩꯗꯤ ꯇ꯭ꯋ‌ꯦꯟꯇꯤꯁ ꯑꯣ ꯖꯨꯂꯥꯏꯗ ꯖꯨꯜꯂꯥꯏ ꯗ‌ꯦ ꯈꯠꯇꯪꯉꯥꯏꯔ‌ꯦ
ꯀꯩꯗꯧꯉꯩ ꯀꯌꯥꯅꯦꯕ
ꯗ‌ꯦꯠ ꯇ꯭ꯋꯦꯟꯇꯤ ꯐꯣꯔꯗ ꯑꯩ ꯕꯥ꯭ꯔꯠ ꯗ‌ꯦꯅ‌ꯦꯕ
ꯀꯌꯥ ꯁꯨꯕꯒꯤꯅꯣ
ꯇ꯭ꯋ‌ꯦꯟꯇꯤ
ꯇ꯭ꯋꯦꯟꯇꯤ
ꯍꯣꯏ
ꯑꯥ ꯌꯥꯝ ꯃꯥꯟꯗꯦꯌꯦ
ꯆꯍꯤ ꯀꯌꯥ ꯑꯣꯏꯕ ꯃꯥꯟꯕꯅꯣ
ꯑꯗꯨꯝ ꯑꯩꯈꯣꯏ ꯂꯤꯡꯒ ꯑꯣꯏꯒꯗꯕ ꯃꯥꯟꯕ ꯑꯩ ꯍꯥꯏꯗꯤ ꯎꯅꯗ꯭ꯔꯤꯕ ꯅꯠꯇꯦꯗ ꯑꯗꯨꯝ ꯎꯝ ꯋꯥꯔꯤ ꯁꯥꯟꯅꯕꯁꯤꯗ ꯍꯥꯏꯕꯅꯤꯗꯀ‌ꯣ
ꯎꯝ
ꯑꯃꯠꯇꯗꯤ ꯎꯅꯗ꯭ꯔꯤꯗꯅ ꯑꯗꯨꯒꯤ ꯑꯗꯨꯝ ꯆꯍꯤ ꯂꯦꯞ ꯇꯗꯤ ꯈꯪꯗꯦꯗ ꯑꯗꯣ ꯅꯪꯁꯤꯅ ꯀꯃꯥꯏ ꯑꯗꯨꯝ ꯍꯥꯏꯔꯒ ꯆꯨꯝꯃꯤꯁꯤꯅ ꯀꯃꯥꯏ ꯇꯧꯔꯤꯅꯣꯕ
ꯈꯪꯗ‌ꯦꯗ ꯑꯗꯨꯝ ꯗꯨꯝ ꯍꯥꯏꯗ‌ꯣꯛꯑ ꯃꯥꯥꯜꯂꯨꯕ
ꯑꯗꯨꯝ ꯒꯦꯁ ꯇꯧꯔꯒ ꯆꯨꯝꯃꯤꯁꯤꯗꯤ
ꯑꯗꯨꯗꯤ ꯀꯣꯂꯦꯖ ꯀꯨꯝꯕ ꯀꯥꯔꯝꯒꯗꯧꯕ ꯃꯥꯜꯂꯦ ꯀꯣꯂꯦꯖ ꯇꯥꯏꯃꯤꯡꯒꯨꯝꯕ ꯑꯣꯏꯒꯗꯪ ꯃꯥꯜꯂ‌ꯦ ꯀꯥꯗ꯭ꯔꯕ ꯀꯃꯥꯏ ꯇꯧꯒ ꯂꯣꯏꯁꯤꯜꯂꯕ‌ꯣ
ꯑꯩꯔꯣ
ꯎꯝ
ꯀ‌ꯣꯂ‌ꯦꯖ ꯀꯥꯗ꯭ꯔ‌ꯦꯗ ꯂꯣꯏꯁꯤꯟꯂ‌ꯦ ꯇꯦꯟꯗꯒꯤꯅꯦ
ꯇꯦꯟꯗꯒꯤ ꯑꯣ ꯍꯥꯏꯗꯤ ꯅꯍꯣꯏ ꯄ꯭ꯂꯥꯟ ꯃꯁꯥ ꯃꯁꯥꯒꯤ ꯑꯣꯏꯕꯅꯤꯅ ꯑꯇꯣꯞꯄ ꯂꯥꯏꯟꯗ ꯆꯠꯂꯁꯨ ꯑꯗꯣ ꯍꯧꯖꯤꯛꯇꯤ ꯅꯥꯊꯟꯇ ꯂꯩꯔꯤꯔꯣ ꯅꯠꯇ꯭ꯔꯒ ꯀꯥꯖꯤꯟ ꯁꯤꯡꯒꯥ ꯂꯩ ꯏꯊꯟꯇ ꯂꯩꯌꯦ
ꯍ‌ꯣꯏ ꯂꯩꯅꯤꯡꯉ ꯂꯩꯌ‌ꯣ ꯍ‌ꯣꯏ
ꯑꯣ ꯑꯁ ꯅꯊꯥꯟꯗ ꯅꯊꯟꯗ ꯂꯩꯕ ꯉꯝꯃꯕꯅꯤꯅꯦ ꯇ꯭ꯋꯦꯟꯇꯤꯗ ꯌꯥꯝ ꯐꯩꯅꯦ
ꯎꯝ
ꯑꯩꯈꯣꯏ ꯏꯅꯥꯎꯅꯨꯄꯤꯁꯤꯡꯗꯤ ꯀꯤꯗꯅ ꯊꯣꯛꯍꯟꯗꯦꯍ‌ꯦ
ꯎꯝ
ꯇ꯭ꯋꯦꯟꯇꯤ ꯅꯥꯏꯟꯇꯤꯟ ꯁꯨꯕ ꯑꯃ ꯂꯩꯌꯦꯕꯀꯣ ꯑꯗꯣ ꯃꯥꯗꯤ ꯄꯨꯔꯥ ꯑꯉꯥꯡꯉꯁꯨ ꯑꯣꯏꯕꯒꯤ ꯈ꯭ꯋꯥꯏꯗꯒꯤ ꯑꯉꯥꯡꯁꯨ ꯑꯩꯈꯣꯏ ꯃꯔꯛꯇ ꯑꯉꯥꯡꯗꯁꯨ ꯑꯣꯏꯕꯩ ꯃꯄꯥꯟꯒ ꯊꯣꯛꯍꯟꯗꯦꯗ
ꯎꯝ
ꯄꯨꯔꯥ ꯑꯉꯥꯡꯒꯤ ꯇꯥꯏꯞꯇ ꯎꯔ ꯂꯩꯔꯦ ꯅꯊꯟꯗ ꯂꯩꯔꯤꯗꯨꯕꯨ ꯅꯨꯡꯉꯥꯏꯕ꯭ꯔꯣ
ꯍꯥ
ꯅꯊꯟꯇ ꯂꯩꯔꯤꯗꯨꯕꯨ ꯅꯨꯡꯉꯥꯏꯕ꯭ꯔꯕ
ꯍꯣꯏ ꯅꯨꯡꯉꯥꯏ ꯊꯟꯗ ꯂꯩꯕ ꯅꯨꯡꯉꯥꯏꯗ ꯆꯥꯅꯤꯡꯕ ꯃꯇꯝꯗ ꯆꯥꯅꯤ ꯇꯨꯝꯅꯤꯡ ꯃꯇꯝꯗ ꯇꯨꯝꯅꯤ
ꯑꯗꯕꯨꯗꯤ ꯆꯨꯝꯃꯦꯅꯦ ꯃꯤ ꯏꯅꯥꯎꯅꯨꯄꯤꯁꯤꯡꯒ ꯑꯉꯥꯡꯁꯤꯡꯒ ꯂꯩꯃꯤꯟꯅꯔꯗꯤ ꯑꯃꯨꯛ ꯑꯩꯈꯣꯏꯗꯣ ꯂꯥꯝꯗ꯭ꯔꯁꯨ ꯃꯣꯏꯒꯤ ꯑꯃꯨꯛ ꯁꯦꯝꯕꯤꯗꯕ ꯌꯥꯗꯦꯅꯦ ꯑꯗꯣ ꯃꯔꯛ ꯃꯔꯗ ꯅꯥꯔꯀꯥꯟꯗ ꯐꯔꯛ ꯇꯥꯕꯅꯦꯕ ꯍ
ꯎꯝ
ꯑꯦꯠꯂꯤꯁ ꯅꯥꯕ ꯍꯥꯏꯁꯤꯕꯨ ꯀꯔꯤ ꯍꯥꯏꯁꯤꯔꯥ ꯏꯃꯣꯁꯟꯁꯦ ꯈꯔ ꯂꯣ ꯑꯣꯏꯕꯒꯤꯀꯣ ꯅꯥꯔꯒꯗꯤ ꯃꯤ ꯑꯃꯅ
ꯅꯥꯗꯅꯤꯉꯥꯏ ꯇꯧꯗꯣꯏꯅꯦ
ꯑꯗꯨ ꯅꯥꯕ ꯍꯥꯏꯁꯤꯕꯨ ꯈꯪꯕ ꯉꯝꯗꯦꯗꯅꯀꯣ ꯇꯝꯕ ꯉꯝꯗꯦꯗꯅ ꯁꯤꯗ ꯅꯥꯒꯅꯤ ꯁꯤꯗ ꯅꯥꯔꯣꯏ ꯍꯥꯏꯕꯗꯤ ꯈꯪꯗꯕꯅꯤꯅ ꯑꯗꯨ ꯃꯤ ꯑꯃ ꯂꯩꯔꯗꯤ ꯑꯦꯠꯂꯤꯁ ꯆꯥꯛꯀꯨꯝꯕ ꯊꯣꯡꯕꯤꯒꯗꯧꯕ ꯅꯠꯇ꯭ꯔꯒ ꯍꯥꯏꯗꯤ ꯐꯤꯕꯔꯒꯨꯝꯕ ꯂꯩꯔꯀꯥꯟꯗ ꯌꯦꯡꯁꯤꯟꯕꯤꯕ ꯂꯩꯔꯗꯤ ꯑꯗꯨꯝ ꯄꯦꯟꯕ ꯍꯥꯏꯕ ꯂꯩꯗꯅꯀꯣ ꯃꯤꯑꯣꯏꯕꯒꯤ ꯋꯥꯈꯜꯅꯤꯅ ꯑꯗꯨ ꯃꯇꯝꯗ ꯈꯔ ꯅꯨꯡꯉꯥꯏꯇꯦ ꯑꯩꯁꯨ ꯏꯊꯟꯗ ꯂꯩꯔꯤꯅꯦꯕ ꯍꯧꯖꯤꯛꯀꯤꯁꯦ ꯑꯩꯁꯨ ꯔꯦꯟꯗ ꯏꯊꯛꯇ ꯂꯩꯌꯦ
ꯎꯝ ꯏꯊꯟꯇꯥ ꯂꯩꯕ ꯅꯨꯡꯉꯥꯏꯕꯅꯤꯗ ꯊꯣꯡꯅꯤꯡꯕ ꯃꯇꯝꯗ ꯊꯣꯡꯕ ꯇꯨꯝꯅꯤꯡꯕ ꯃꯇꯝ ꯇꯨꯝꯕ
ꯑꯣ ꯑꯣ ꯊꯕꯛꯇꯨ ꯄꯨꯡ ꯀꯌꯥꯗ ꯆꯠꯊꯣꯛꯇꯣꯏꯅꯣ
ꯍꯝ
ꯅꯪ ꯊꯕꯛꯇꯤ ꯄꯨꯡ ꯀꯌꯥꯗ ꯆꯠꯇꯣꯏꯅꯣ
ꯑꯩꯗꯤ ꯄꯨꯡ ꯇꯔꯥꯗ ꯆꯠꯂꯅꯦ
ꯄꯨꯡ ꯇꯔꯥꯗ ꯑꯣ
ꯇꯔꯥꯗ ꯆꯠꯂꯒ ꯇꯔꯦꯠ ꯇꯔꯦꯠ ꯃꯈꯥꯏ ꯑꯗꯨꯃꯥꯏꯅꯥ ꯍꯜꯂꯛꯄ
ꯑꯠꯆ ꯎ ꯑꯗꯨꯝ ꯃꯥꯟꯅꯒꯦ ꯇꯧꯋꯦꯗ ꯑꯩ
ꯍꯥꯥ
ꯑꯗꯨꯝ ꯃꯥꯅꯒꯦ ꯇꯧꯋꯦꯕ ꯇꯥꯏꯃꯤꯡ ꯍꯥꯏꯕ ꯑꯩꯅ ꯑꯃꯨꯛ ꯑꯩꯗꯤ ꯑꯦꯂꯚꯦꯟ ꯅꯪꯅꯤꯡꯉꯥꯏ ꯆꯠꯄꯅꯦꯕ
ꯑꯣ
ꯑꯦꯂꯚꯦꯟ ꯅꯪꯅꯕ ꯆꯠꯂꯒ ꯑꯗꯨꯝ ꯑꯥ ꯑꯩꯠ ꯀꯨꯝꯕꯗ ꯍꯜꯂꯛꯑꯦꯕꯀꯣ ꯑꯩꯠ ꯑꯩꯠꯇ ꯗꯥꯏꯔꯦꯛ ꯂꯣꯏꯁꯤꯜꯂꯒ ꯌꯨꯝ ꯌꯧꯔꯛꯄꯁꯦ ꯑꯩꯠ ꯊꯥꯔꯇꯤꯒꯨꯝꯕꯗ ꯌꯧꯔꯛꯑꯦꯕ
ꯀꯩ ꯀꯩ ꯊꯕꯛ ꯍꯣꯠꯅꯔꯤꯒꯦ ꯅꯪꯗꯤ
ꯑꯩꯁꯦ ꯀꯩꯅꯣꯗ ꯂꯩꯕꯅꯦ ꯍꯧꯖꯤꯛꯁꯦ ꯀꯩꯅꯣ ꯑꯗꯨꯝ ꯄꯥꯔ ꯇꯥꯏꯝꯗ ꯂꯩꯕꯅꯤꯁꯦ ꯊꯥꯡꯖꯝ ꯑꯦꯒ꯭ꯔꯣꯗꯔ ꯆꯠꯂꯤꯕꯣ ꯑꯗꯨꯗꯤ ꯇꯥꯏꯃꯤꯡꯁꯦ ꯌꯥꯝ ꯐꯔꯛ ꯇꯥꯔꯦ ꯕꯣꯜ ꯌꯦꯡꯕꯒ ꯍꯟꯗꯛꯁꯨ ꯁꯤꯗꯧꯔꯦ ꯃꯤꯠꯀꯁꯦ ꯂꯣꯏ ꯄꯣꯝꯃꯕꯅꯤꯅꯦ
ꯅꯣꯏꯔꯣꯝꯗꯤ ꯅꯣꯡ ꯆꯨꯗ꯭ꯔꯣ
ꯍꯧꯖꯤꯛꯂꯣ
ꯉꯁꯥꯏ
ꯉꯁꯥꯏ ꯆꯨꯏꯌꯦ ꯆꯨꯢꯌꯦ ꯑꯗꯨꯒ ꯂꯝꯕꯤꯒꯁꯦ ꯂꯣꯏ ꯅꯥꯜꯂꯒ ꯍꯟꯗꯛ ꯑꯩꯈꯣꯏ ꯂꯝꯕꯤ ꯑꯅꯧꯕ ꯁꯦꯝꯃꯦꯀꯣ
ꯎꯝ
ꯂꯣꯏ ꯌꯥꯝ ꯅꯥꯜꯂꯒ ꯂꯩꯌꯦ ꯒꯥꯔꯤ ꯀꯥꯈꯠꯄꯁꯨ ꯉꯝꯗꯦ ꯑꯩ ꯒꯥꯔꯤꯁꯨ ꯑ ꯃꯈꯥꯗ ꯃꯤ ꯌꯨꯝꯗ ꯊꯔꯂꯝꯃꯒ
ꯊꯜꯂꯝꯃꯦ ꯑꯩ ꯒꯥꯔꯤ ꯃꯆꯥꯗꯣ
ꯀꯣꯏꯂꯥꯁ ꯂꯥꯛꯀꯅꯤ ꯍꯥꯏꯕꯒꯤ ꯅꯨꯡꯗꯣ ꯍꯥꯞꯄꯒ ꯂꯣꯏꯔꯕ ꯃꯇꯨꯡꯗ ꯃꯊꯛꯇ ꯑꯃꯨꯛ ꯂꯩꯕꯥꯛ ꯍꯥꯞꯄꯦꯕꯀꯣ
ꯎꯝ
ꯑꯗꯨꯗꯣ ꯂꯩꯕꯛꯇꯣ ꯍꯤꯠ ꯍꯥꯞꯄꯒ ꯍꯌꯦꯡꯁꯦ ꯅꯣꯡ ꯆꯨꯔꯕ ꯑꯗꯨꯒꯤ ꯄꯨꯔꯥ ꯁꯂꯥꯛ ꯆꯥꯔꯦ ꯍꯥꯏꯗꯨꯅꯤ
ꯎꯝ
ꯑꯗꯒꯤ ꯒꯥꯔꯤ ꯆꯠꯄꯁꯨ ꯌꯥꯗꯔꯦ ꯈꯣꯡꯎꯨꯞꯀ ꯂꯣꯏꯔꯦꯗ ꯍꯦꯛ ꯏꯁꯇꯦꯞ ꯑꯃ ꯊꯝꯕꯗ ꯄꯨꯔꯥ ꯅꯞ ꯈꯣꯡꯎꯞꯇꯨꯗ ꯅꯞꯄꯛꯄꯁꯦ ꯀꯦꯖꯤ ꯌꯥꯅꯕ ꯈꯪꯗ꯭ꯔꯦ
ꯑꯗꯨꯒꯤ ꯌꯥꯝꯟꯅ ꯅꯨꯡꯉꯥꯏꯇ꯭ꯔꯦ ꯒꯥꯔꯤꯁꯨꯦ ꯑꯗꯨꯒꯤꯨ ꯃꯈꯥꯗ ꯊꯝꯂꯝꯃꯦ ꯈꯣꯡꯅ ꯀꯥꯔꯛꯑꯦ